ꯇꯥꯔꯕꯣ ꯎꯝ ꯅꯪ ꯌꯨꯃꯗ ꯂꯩꯔꯤꯔꯣ
ꯎꯝ ꯌꯨꯝꯗ ꯂꯩꯌꯦ ꯉꯁꯤꯗꯤ ꯊꯕꯛ ꯑꯝ ꯆꯠꯊꯣꯛꯇꯦ
ꯅꯪ ꯇꯨꯝꯃꯨꯔꯤꯕ꯭ꯔ ꯑꯩ ꯉꯁꯥꯏ ꯀꯣꯜ ꯇꯧꯔꯛꯑꯝꯕꯗꯣ
ꯇꯨꯝꯃꯦ ꯇꯨꯝ ꯍꯧꯒꯠꯂꯒ ꯍꯩꯅꯧ ꯆꯥꯂꯣꯏꯗ ꯉꯥꯏꯔꯤꯌꯦ ꯍꯧꯖꯤꯛꯁꯦ
ꯑꯩꯅ ꯑꯩꯈꯣꯏ ꯊꯣꯏꯗ ꯐꯣꯟ ꯇꯧꯕꯗ ꯅꯪ ꯂꯩꯇꯕ꯭ꯔꯥ ꯊꯕꯛ ꯆꯠꯂꯤ ꯖꯥꯠꯂ ꯑꯝꯇ ꯅꯪ ꯐꯣꯟ ꯑꯝꯇ ꯇꯧꯁꯜꯂꯣ ꯑꯩ ꯇꯧꯕꯅꯦ ꯍꯥꯏ ꯃꯥ ꯑꯃꯨꯛꯀ ꯇꯧꯁꯜꯂꯣꯌꯦ ꯑꯦ ꯑꯩꯅ ꯃꯥ ꯆꯠꯂꯝꯗꯧꯗꯤ ꯃꯥꯜꯂꯦ ꯇꯧꯖꯔꯛꯑꯅꯤꯅ ꯀꯩꯅꯣ ꯇꯧꯗꯕ ꯑꯣ ꯏꯗꯅꯤꯍꯦ ꯀꯥꯎ ꯏꯅꯦ ꯑꯁ ꯑꯩꯗꯤ ꯁꯟꯗꯦꯒꯗꯤ ꯂꯣꯏ ꯀꯥꯎꯔꯦ ꯑꯗ ꯀꯣꯛꯀꯁꯤ ꯑꯗꯨꯝ ꯆꯥꯛꯀꯗꯧꯔꯦꯗ ꯏꯕꯨꯡꯉꯣ ꯑꯩ ꯍꯟꯗꯛꯀꯤ ꯃꯇꯥꯡꯁꯤꯗ ꯒ꯭ꯌꯥꯟ ꯑꯝ ꯇꯥꯗꯦꯕ ꯋꯥꯈꯅ ꯇꯧꯐꯝ ꯆꯐꯝ ꯈꯪꯗ꯭ꯔꯦꯕ ꯗꯤꯁꯤꯖꯟ ꯂꯧ ꯉꯝꯗ꯭ꯔꯦ ꯍꯥꯏꯕ ꯑꯩꯁꯦ ꯑꯗ ꯇꯧꯕ ꯍꯥꯏꯁꯦ ꯑꯩ ꯅꯉꯣꯟꯗ ꯀꯩꯩꯅꯣꯝꯇ ꯍꯪꯒꯦꯕꯀꯣ ꯏꯃꯥꯅꯕꯤ ꯒꯤ ꯗꯥꯏꯠ ꯇꯧꯕ ꯏꯃꯥꯟꯅꯕꯤ ꯑꯃꯅ ꯑꯃꯃꯨꯛ ꯍꯥꯏꯔꯛꯀꯅꯤ ꯑꯗꯒꯤꯗꯤ ꯗꯥꯏꯠꯀꯤ ꯁꯨꯄꯔꯚꯥꯏꯖꯔ ꯑꯣꯏꯕ ꯑꯃꯅ ꯑꯃꯃꯨꯛ ꯍꯥꯏꯔꯛꯀꯅꯤ ꯑꯗꯒꯤ ꯑꯃꯨꯛ ꯗꯥꯛꯇꯔꯅ ꯑꯃꯃꯨꯛ ꯍꯥꯏꯔꯛꯀꯅꯤ ꯀꯔꯝꯕꯅ ꯆꯨꯝꯃꯤꯅꯣ ꯀꯔꯝꯕꯅ ꯐꯗꯣꯏꯔꯤꯅꯣ ꯑꯩ ꯒ꯭ꯌ ꯀꯣꯛ ꯉꯥꯎꯔꯦꯕ ꯇꯔꯪ ꯆꯠꯂꯦꯕꯀꯣ ꯁꯨꯃꯥꯏꯅ ꯍꯥꯏꯌꯦꯕ ꯅꯪ ꯅꯍꯥꯟ ꯅꯪꯅ ꯀꯩꯅꯣꯒꯤ ꯍꯟꯗꯛꯀꯤ ꯄ꯭ꯔꯥꯏꯃꯥꯔꯤ ꯇꯤꯆꯔ ꯀꯧꯕꯗꯣ ꯑꯗ ꯀ꯭ꯌꯔ ꯃꯃꯥꯡ ꯌꯦꯟ ꯄ꯭ꯔꯥꯏꯃꯔꯤ ꯇꯤꯆꯔ ꯑꯃ ꯊꯥꯖꯜꯂꯦ ꯍꯥꯏꯗ꯭ꯔꯥ
ꯑꯥ
ꯑꯩꯅ ꯄ꯭ꯔꯤ ꯄ꯭ꯔꯥꯏꯃꯥꯔꯤꯒꯤ ꯊꯥꯖꯤꯜꯂꯤꯗꯅ ꯅꯪ ꯄ꯭ꯔꯥꯏꯃꯥꯔꯤ ꯊꯥꯖꯤꯜꯂꯤ ꯍꯥꯏꯗ꯭ꯔꯣ
ꯑꯥ ꯑꯥ
ꯑ ꯑꯗꯨꯒꯤꯗꯨꯗ ꯅꯣꯏ ꯅꯣꯏ ꯅꯪ ꯗꯥꯏꯠꯇꯤ ꯇꯧꯗꯦꯗꯅ ꯕꯦꯠ ꯅꯠꯇ꯭ꯔꯥ ꯅꯣꯏ ꯇꯧꯏꯗꯨꯅ
ꯃꯥꯅꯦ
ꯑꯗꯨꯗꯤ ꯕꯦꯠ ꯇꯧꯕꯈꯩꯗꯣ ꯅꯪ ꯔꯤꯖꯦꯛ ꯂꯥꯛꯑꯦ ꯍꯥꯏ ꯅꯠꯇ꯭ꯔꯣ ꯅꯪꯒꯤꯗ ꯑꯗꯣ ꯔꯤꯖꯦꯛ ꯂꯥꯛꯄꯗꯣ ꯑ ꯗꯥꯏꯠ ꯁꯥꯇ꯭ꯔꯒꯩꯒꯤꯗꯤ ꯂꯣꯏꯅ ꯊꯥꯖꯤꯟꯕ ꯌꯥꯏꯌꯦꯅ ꯔꯤꯖꯦꯛ ꯆꯠꯈꯤꯗꯦꯗꯅ ꯑꯗꯨꯒꯤ ꯔꯤꯖꯦꯛ ꯆꯠ ꯐꯠꯇꯕꯗꯣ ꯑ ꯏꯃꯥꯟꯅꯕꯤꯈꯩꯅ ꯍꯥꯏꯅ ꯗꯥꯏꯠꯁꯤꯅ ꯄ꯭ꯔꯥꯏꯃꯥꯔꯤ ꯇꯧꯕ ꯌꯥꯏ ꯍꯥꯏꯁꯦ ꯀ꯭ꯂꯥꯁ ꯀꯌꯥꯐꯧꯅꯣ ꯍꯪꯕꯀꯥꯟꯗ ꯃꯣꯏꯅ ꯑꯣꯖꯥ ꯀꯧꯏꯗꯣ ꯀ꯭ꯂꯥꯁꯁꯦ ꯃꯣꯏꯅ ꯎ ꯑꯥꯏꯠ ꯐꯥꯎꯒꯤ ꯑꯣꯏꯗꯣꯏꯅꯤ ꯍꯥꯏꯌꯦꯕꯀꯣ ꯖꯤꯛꯀꯤ ꯗꯥꯢꯠꯁꯤꯅ ꯀꯧꯔꯤꯁꯦ ꯑꯣꯖꯥ ꯀꯧꯔꯤꯗꯣ ꯑꯩꯠꯕꯨꯅꯣ ꯑꯣꯏꯗꯣꯏꯅꯤꯅ ꯕꯤꯌꯦꯠꯅ ꯇꯥꯛꯄ ꯌꯥꯗꯦꯅ ꯍꯥꯏꯔꯛꯑꯦꯀꯣ ꯃꯥꯅ ꯉꯁꯥꯏꯗꯩ ꯑꯩꯁꯨ ꯐꯣꯟ ꯋꯥꯔꯤ ꯁꯥꯟꯅꯕꯗ ꯑꯗꯨꯒ ꯑꯥ ꯅꯣꯏꯅ ꯕꯦꯠ ꯇꯧꯔꯒꯅ ꯕꯦꯠꯀꯤ ꯕꯦꯠ ꯇꯧꯕ ꯁꯥꯇ꯭ꯔꯁꯤꯅ ꯑꯣꯖꯥ ꯀꯧꯔꯛ ꯇꯥꯔꯒꯗꯤ ꯑꯩꯅ ꯅꯣꯏꯗ ꯍꯥꯏꯅꯤꯡꯉꯤꯁꯦ ꯕꯦꯠ ꯇꯧꯔꯛꯄ ꯑꯣꯖꯥ ꯁꯥꯇ ꯆꯖꯤꯅ ꯑꯣꯖ ꯀꯧꯔꯛ ꯇꯥꯔꯗꯤ ꯒꯣꯔꯃꯦꯟꯅ ꯑꯣꯖ ꯀꯧꯔꯛ ꯇꯥꯔꯗꯤ ꯑ ꯄ꯭ꯔꯥꯏꯃꯔꯤ ꯅꯠꯇ꯭ꯔꯒ ꯄ꯭ꯔꯥꯏꯃꯔꯤ ꯑꯅ ꯂꯥꯛꯑꯔꯣꯏꯕ ꯑꯗꯨꯗꯤ ꯀꯔꯤ ꯍꯥꯏꯅ ꯂꯥꯛꯇꯣꯔꯤꯒꯦꯕ ꯑꯗꯨꯗꯤ
ꯎꯝ ꯒ꯭ꯔꯦꯖꯨꯋꯦꯠ ꯇꯤꯆꯔꯗꯣ ꯇꯤ ꯖꯤ ꯇꯤ ꯄꯤ ꯖꯤ ꯇꯤꯅ ꯇ꯭ꯔꯦꯟ ꯒ꯭ꯔꯦꯖꯨꯋꯦꯠ ꯇꯤꯆꯔ ꯄꯣꯁ ꯒ꯭ꯔꯦꯖꯨꯋꯦꯠ ꯇꯤꯆꯔ ꯑꯗꯨꯃꯥꯏꯅ ꯂꯥꯛꯍꯟ
ꯑꯣ ꯄꯤ ꯖꯤ ꯇꯤ ꯍꯥꯏꯔꯒꯅ ꯄꯣꯁꯅꯤꯅ
ꯑꯥ
ꯑ ꯇꯤ ꯖꯤ ꯇꯤ ꯍꯥꯏꯔꯒꯅꯥ
ꯑꯗꯨꯗꯤ ꯇ꯭ꯔꯦꯟ ꯑꯗꯨꯝ ꯍꯥꯏꯕꯅꯤ ꯇ꯭ꯔꯦꯟ ꯒ꯭ꯔꯦꯖꯨꯋꯦꯠ ꯇꯤꯆꯔ ꯑꯅ
ꯒ꯭ꯔꯦꯖꯨꯋꯦꯠ ꯇꯤꯆꯔ ꯑꯣꯏꯗꯨꯕ ꯑꯗꯨꯃꯥꯏꯗꯪ ꯀꯧꯔꯛ ꯇꯥꯔꯒꯗꯤ ꯇꯤ ꯖꯤ ꯇꯤ ꯍꯞ ꯇꯥꯔꯒꯗꯤ ꯀ꯭ꯂꯥꯁ ꯅꯥꯏꯟ ꯇꯦꯟ ꯍꯥꯏꯅ ꯌꯥꯎꯔꯛꯗꯣꯝꯔꯤꯔꯕ ꯅꯥꯏꯟ ꯇꯦꯟꯗꯒꯤ
ꯇꯤ ꯖꯤ ꯇꯤ ꯑꯣꯏꯇꯥꯥꯔꯒꯗꯤ ꯑꯩꯈꯣꯏꯅ ꯇꯥꯛꯏꯁꯦ ꯀ꯭ꯂꯥꯁ ꯁꯤꯛꯁꯇꯒꯤꯅꯅꯦ ꯇꯦꯟꯐꯥꯎ ꯑꯣꯏꯗꯣꯏꯕ ꯑꯗꯨꯒ ꯄꯤ ꯖꯤ ꯇꯤ ꯍꯥꯏꯔꯒꯅ ꯑꯦꯂ
ꯄꯤꯖꯤꯗꯤ ꯄꯤ ꯖꯤꯇꯤ ꯍꯥꯏꯔꯒꯅ ꯄꯣꯁꯇ ꯂꯥꯛꯇꯥꯔꯒꯗꯤ
ꯑ ꯄꯤꯖꯤ ꯇꯤ ꯍꯥꯏꯔꯒꯅ ꯏꯂꯚꯦꯟ ꯇꯨꯌꯦꯜꯞ ꯑꯣꯏꯔꯅꯤ ꯇꯤ ꯖꯤ ꯇꯤ ꯍꯥꯏꯔꯒꯅ ꯁꯤꯛ ꯇꯒꯤ ꯇꯦꯟꯐꯧ ꯑꯣꯏꯗꯣꯏꯅꯦꯕ ꯑꯗꯣ ꯁꯤ ꯁꯦꯟꯇ꯭ꯔꯦꯜꯒꯤ ꯆꯠꯅꯔꯤꯕ ꯅꯤꯌꯣꯝꯁꯦ ꯁꯦꯟꯇ꯭ꯔꯒꯤ ꯆꯠꯅꯔꯤꯁꯦ ꯁꯨꯃꯥꯏꯅ ꯇꯧꯕꯅꯦꯕ ꯍꯧꯖꯤꯛ
ꯎꯝ
ꯀꯩꯅꯣꯒꯤ ꯀꯦꯟꯗ꯭ꯔ ꯕꯤꯗ꯭ꯌꯥꯂꯌꯥꯒꯤꯒ ꯇꯧꯔꯤꯕ ꯅꯣꯕꯣꯗꯤꯌꯥꯒ ꯇꯧꯔꯤꯕꯁꯤꯡꯁꯦ ꯁꯨꯃꯥꯏꯅꯅꯦꯕ ꯑꯗꯨꯒ ꯇꯤ ꯖꯤ ꯇꯤ ꯍꯥꯏꯕꯁꯤꯗ ꯀ꯭ꯂꯥꯁ ꯁꯤꯛꯁ ꯇꯩꯗꯨꯅ ꯇꯦꯟꯕꯨꯛꯇꯨ ꯂꯣꯏ ꯑꯗꯨꯝ ꯇꯥꯛꯄ ꯌꯥꯔꯅꯤ ꯑꯗꯨꯒ ꯑꯩꯈꯣꯏꯒꯤ ꯃꯣꯏꯒꯤ ꯏꯂꯤꯖꯤꯕꯤꯂꯤ ꯇꯤꯁꯤꯅ ꯀꯩ ꯑꯣꯏꯒꯦ ꯍꯥꯏ ꯀꯥꯟꯗ ꯃꯥ ꯊꯕꯛ ꯀꯧꯕ ꯀꯥꯟꯗ ꯑꯦꯂꯤꯖꯤꯕꯤꯂꯤ ꯇꯤꯁꯦ ꯀꯩꯅꯣ ꯍꯥꯏꯀꯥꯟꯗ ꯑꯩꯈꯣꯏꯅ ꯒ꯭ꯔꯦꯖꯨꯑꯦꯁꯟ ꯇꯧꯔꯛꯀꯗꯕ ꯒ꯭ꯔꯦꯖꯨꯌꯦꯁꯟꯗꯣ ꯃꯥꯁꯇꯔ ꯌꯥꯎꯔꯣꯏꯕ ꯀꯩꯁꯨ ꯑꯗꯨꯅ ꯒ꯭ꯔꯦꯖꯨꯋꯦꯁꯟ ꯍꯥꯏꯔꯛꯑꯅꯤ ꯑꯗꯨꯅ ꯒ꯭ꯔꯦꯖꯨꯌꯦꯁꯟꯒꯤ ꯁꯔꯇꯤꯐꯤ ꯃꯥꯔꯛꯁꯤꯠ ꯑꯃ ꯄꯨꯊꯣꯛꯑꯅꯤꯕ ꯑꯩꯈꯣꯏꯅ ꯑꯗꯨꯒ ꯒ꯭ꯔꯦꯖꯨꯌꯦꯠꯁ ꯠꯤ ꯇꯤꯖꯤ ꯇꯤ ꯁꯤꯗ ꯑꯗꯣ ꯅꯪ ꯒ꯭ꯔꯦꯖꯨꯌꯦꯁꯟꯁꯦ ꯄꯨꯊꯣꯛꯑꯅꯤ ꯑꯗꯨꯒ ꯑꯈꯣꯢꯒꯤ ꯕꯦꯠꯀꯤ ꯁꯔ
ꯀꯔꯤꯅꯣ ꯁꯤ ꯌꯥ ꯊꯥꯏ ꯊꯣꯔꯛꯑꯦ ꯍꯥꯏꯁꯦ ꯀꯔꯤꯅꯣ ꯁꯤ ꯑꯇ ꯍꯉꯣ ꯉꯥꯏ ꯉꯍꯥꯛꯇ ꯉꯥꯏꯈꯣ
ꯑ ꯁꯤꯇꯦꯠꯇꯅ ꯒ꯭ꯔꯦꯖꯨꯌꯦꯁꯟ ꯑ ꯀꯩꯅꯣ
ꯏꯆꯦ ꯑꯩ ꯑꯣ ꯔꯥꯀꯦꯁ ꯔꯥꯀꯦꯁ ꯑꯝꯇ ꯄꯥꯏꯌꯨꯀꯣ ꯑꯝꯇ ꯄꯥꯏꯌꯨꯀꯣ ꯅꯪ ꯑꯩ ꯄꯦꯟꯗ꯭ꯔꯥꯐ ꯑꯗꯨꯗ ꯍꯥꯡꯇꯣꯛꯏꯔꯣ ꯄꯦꯟꯗ꯭ꯔꯥꯐꯇꯤ ꯄꯤꯈ꯭ꯔꯕꯣ ꯑꯦ ꯖꯣꯟꯁꯤ ꯍꯥꯏꯅ ꯊꯥꯕꯗꯨꯗ ꯃꯥꯒꯤ ꯃꯃꯤꯡ ꯕꯣꯆꯧ ꯑꯅ ꯌꯥꯎꯕ꯭ꯔꯥ ꯍꯪꯉꯨ ꯃꯅꯨꯡꯗ ꯕꯣꯆꯧꯑꯅꯗꯤ ꯍꯥꯡꯇꯣꯛꯀꯗꯕꯅꯤ ꯍꯥꯏꯌꯣ ꯑꯗꯨꯗꯤ ꯀꯩꯑꯝ ꯌꯥꯎꯗꯕ ꯑꯗꯨꯗꯤ ꯆꯪꯗ꯭ꯔꯕꯖꯥꯠꯂꯣ ꯀꯣꯄꯤ ꯇꯧꯕ ꯌꯥꯗ꯭ꯔꯕꯖꯥꯠꯂ ꯌꯦꯡꯗ ꯌꯥꯔꯔꯣꯏ ꯑꯗꯨꯗꯤ ꯌꯥꯎꯗꯗꯤ ꯑꯃꯨꯛ ꯄꯨꯔꯛꯑꯣꯌꯨ ꯄꯨꯔꯛꯑꯣꯌꯨ ꯑꯗꯨꯗꯤ ꯌꯥꯎꯗꯗꯤ ꯄꯣꯔꯛꯑꯣ ꯑꯗꯨꯗꯤ ꯑꯥ ꯃꯣꯏ ꯅꯍꯥꯟꯒꯤ ꯄ꯭ꯔꯥꯏꯃꯥꯔꯤ ꯍꯥꯏꯅ ꯀꯧꯕꯗꯣ ꯀꯩꯅꯣ ꯑꯥ ꯔꯥ ꯀꯦꯁ ꯑꯗꯩ ꯄ꯭ꯔꯥꯏꯃꯥꯔꯤ ꯍꯥꯏꯗꯅ ꯀꯧꯔꯛꯄꯒꯤꯅꯦꯕ ꯀꯣ ꯅꯣꯏꯅ ꯀ꯭ꯂꯥꯁ ꯁꯤꯛꯁꯇꯒꯤꯅ ꯇꯦꯟꯕꯨꯛ ꯑꯣꯏꯔꯒ ꯑꯥ ꯑꯥ ꯀꯩꯅꯣ ꯇꯧꯔꯁꯨ ꯇꯥꯛꯄ ꯌꯥꯔꯒꯁꯨ ꯃꯣꯏꯅ ꯄ꯭ꯔꯥꯏꯃꯔꯤ ꯍꯥꯏꯅ ꯀꯧꯔꯛ ꯇꯥꯔꯒꯗꯤ ꯑꯥꯏꯠ ꯐꯥꯎ ꯑꯣꯏꯈ꯭ꯔꯅꯦꯕ ꯑꯗ ꯇꯤ ꯖꯤ ꯇꯤ ꯍꯥꯏꯅ ꯀꯧꯔꯛ ꯇꯥꯔꯒꯗꯤ
ꯄ꯭ꯔꯥꯏꯃꯥꯔꯤꯒꯤꯗꯣ ꯑꯩꯠ ꯐꯥꯎ ꯑꯣꯏꯔꯝꯃꯣꯏ ꯐꯥꯏꯚ ꯐꯥꯎꯇꯪ ꯕꯨ ꯑꯣꯏꯔꯝꯗꯧ ꯃꯥꯜꯂꯦ ꯑꯩꯅ ꯈꯟꯕꯗ
ꯎꯝ ꯐꯥꯏꯕ ꯐꯥꯎꯒꯤ
ꯎꯝ
ꯑ ꯄ꯭ꯔꯥꯏꯃꯔꯤ ꯍꯥꯏꯇꯔꯗꯤ ꯏꯃꯥꯟꯅꯕꯤꯅ ꯑꯃꯨꯛ ꯍꯥꯏꯅ ꯋꯥꯟ ꯇꯨ ꯐꯥꯏꯕ ꯐꯥꯎꯗꯤ ꯍꯥꯏꯌꯦꯕ
ꯍꯣꯏ ꯍꯣꯏ ꯑꯗꯨꯃꯥꯏꯅ ꯑꯣꯏꯗꯣꯏꯅꯤ
ꯑꯗꯨꯗꯤ ꯁꯤꯛꯁꯇꯒꯤꯅ ꯇꯦꯟꯕꯨꯛ ꯍꯥꯏꯇꯥꯔꯒꯗꯤ ꯅꯪꯒꯤ ꯍꯧꯖꯤꯛꯀꯤ ꯔꯅꯤꯕ ꯆꯨꯝꯕ꯭ꯔ ꯑꯩ ꯍꯥꯏꯖꯦ ꯑꯥ ꯇꯤꯖꯤ ꯇꯤ ꯂꯥꯛ ꯇꯥꯔꯒꯗꯤ ꯅꯪ ꯍꯥꯏꯁꯦ ꯒ꯭ꯔꯦꯖꯨꯋꯦꯠ ꯁꯥꯔꯇꯤꯐꯤꯀꯦꯠꯁꯦ ꯑꯩ ꯑꯗꯨꯗꯨꯅꯦ ꯑꯩꯅ ꯆꯃꯝꯅꯕ ꯂꯩꯖꯦ ꯌꯦꯉꯨꯀꯣ ꯒ꯭ꯔꯦꯖꯨꯋꯦꯠ ꯁꯥꯔꯇꯤꯐꯤꯀꯦꯠꯁꯤꯗ ꯑꯣꯡꯂꯤ ꯒ꯭ꯔꯦꯖꯨꯋꯦꯠ ꯁꯤꯗ ꯑꯥꯔꯠꯁ ꯑꯣꯏꯒꯦꯔꯥ ꯁꯥꯏꯟꯁ ꯑꯣꯏꯒꯦꯔꯥ ꯑꯅꯤꯁꯦ ꯑꯗꯨꯝ ꯍꯥꯞꯇꯣꯏꯅꯦꯕ
ꯍꯣꯏ ꯑꯗꯣ ꯀ ꯀꯩꯅꯣꯒꯤ ꯁꯦꯟꯇ꯭ꯔꯦꯜꯒꯤ ꯊꯕꯛ ꯀꯧꯕꯒ ꯃꯅꯤꯄꯨꯔ ꯒꯔꯃꯦꯟꯒꯤ ꯊꯕꯛ ꯀꯧꯕꯒꯁꯦ ꯅꯍꯥꯟꯒꯤ ꯏꯆꯦꯅ ꯊꯥꯔꯛꯄꯗꯣ ꯑꯗꯨ ꯇꯧꯕꯨꯗꯤ ꯑꯩꯈꯣꯏꯅ ꯑꯥꯝ ꯑꯥꯔꯠꯁ ꯁꯥꯏꯟꯁꯅ ꯍꯥꯏꯔꯒ ꯑꯗꯨꯃꯥꯏꯅ ꯆꯠꯂꯒ ꯎꯝ ꯄꯤ ꯁꯤꯁꯨ ꯀꯩꯁꯨ ꯗꯨꯨꯃꯥꯏꯅ ꯀꯌꯥ ꯑꯨꯊꯣꯛ ꯍꯥꯏꯗꯣꯛ ꯎꯠꯇꯕ ꯃꯥꯜꯂꯦꯕꯀꯣ ꯑꯗꯨꯒ ꯑ ꯄꯤ ꯁꯤꯁꯨ ꯁꯤ ꯆꯠꯀꯗꯕꯅꯤ ꯈꯣꯠꯀꯗꯕꯅꯤꯅ ꯀꯌꯥ ꯔꯨꯜ ꯂꯩꯇꯕ꯭ꯔꯥ ꯈꯪꯗꯦꯕꯀꯣ ꯃꯗꯨꯗꯨꯝꯗꯤ ꯑꯗꯨꯒ ꯃꯤ ꯁꯦꯟꯇ꯭ꯔ ꯒꯤ ꯑꯣꯏꯅ ꯇꯧꯔꯤꯁꯤꯗ ꯄꯤ ꯁꯤꯗꯣ ꯂꯣꯏ ꯄꯤꯊꯣꯛꯑꯦꯕ ꯄꯤ ꯁꯤꯗꯣ ꯁꯤ ꯌꯧꯒꯗꯕꯅꯤ ꯅꯪ ꯃꯁꯥꯒꯤ ꯁꯞꯖꯦꯛꯇꯨꯗ ꯑꯗꯨ ꯇꯧꯒꯗꯕꯅꯦ ꯍꯥꯏꯕ ꯑꯃ ꯑꯗꯨꯒ ꯁꯞꯖꯦꯛꯇꯨꯁꯨ ꯑꯃꯨꯛ ꯀꯔꯝ ꯀꯔꯝꯕ ꯁꯕꯖꯦꯛ ꯑꯩꯈꯣꯏꯅ ꯒ꯭ꯔꯦꯖꯨꯋꯦꯁꯟ ꯇꯝꯉꯛꯄ ꯃꯇꯝꯗ ꯀꯔꯝ ꯀꯔꯝꯕ ꯁꯕꯖꯦꯛ ꯂꯧꯔꯛꯀꯗꯕꯅꯣ ꯍꯥꯏꯗꯤ ꯁꯥꯏꯟꯁ ꯂꯧꯔꯛꯄ ꯍꯥꯏꯗꯤ ꯁꯝꯅ ꯍꯥꯏꯔꯕꯗ ꯎꯝ ꯃꯦꯠꯁꯀꯤ ꯇꯤꯖꯤꯇꯤ ꯍꯥꯏꯇꯥꯥꯔꯒꯗꯤ ꯑꯩꯅ ꯒ꯭ꯔꯦꯖꯨꯑꯦꯁꯟ ꯃꯇꯝꯗ ꯁꯞꯖꯦꯛ ꯀꯝꯕꯤꯁꯟꯁꯦ ꯑꯍꯨꯝ ꯂꯩꯗꯅ ꯑꯗꯨꯃꯥꯏꯅ ꯑꯍꯨꯝ ꯗꯨꯗꯩꯗꯨꯗ ꯑꯦꯠ ꯂꯤꯁ ꯆꯍꯤ ꯑꯅꯤ ꯆꯍꯤ ꯑꯅꯤ ꯍꯥꯏꯗꯤ ꯑ ꯁꯦꯃꯤꯁꯇꯔ ꯃꯔꯤ ꯆꯍꯤ ꯑꯅꯤꯗꯨꯗꯤ ꯑꯩꯈꯣꯏꯅ ꯏꯁꯇꯦꯇꯤꯁꯇꯤꯛꯁ ꯀꯨꯝꯕ ꯐꯤꯖꯤꯛꯁꯀꯨꯝꯕ ꯀꯦꯃꯦꯁꯇ꯭ꯔꯤꯒꯨꯝꯕꯁꯤꯁꯨ ꯌꯥꯎꯔꯒ ꯇꯝꯃꯛꯀꯗꯕꯅꯤ ꯍꯥꯏꯕꯒꯨꯝꯕ ꯑꯗꯨꯃꯥꯏꯅ ꯈꯔ ꯍꯥꯞꯄꯦꯕ ꯑꯗꯨꯗꯒꯤꯗꯤ ꯑꯃꯨꯛ ꯑ ꯀꯩꯅꯣꯅ ꯑ ꯕꯥꯏꯑꯣꯂꯣꯖꯤꯒꯨꯝꯕꯒꯤ ꯕ ꯑꯣꯏꯔꯁꯨ ꯅꯠꯇ꯭ꯔꯒꯅ ꯀꯩꯅꯣꯒꯤ ꯍꯥꯏꯔꯁꯦ ꯁꯣꯁꯦꯜ ꯁꯥꯏꯟꯁ ꯍꯥꯏꯔꯁꯦꯕ ꯇꯤ ꯖꯤ ꯇꯤ ꯁꯣꯁꯦꯜ ꯁꯥꯏꯟꯁ ꯍꯥꯏꯔꯁꯨ ꯇꯤ ꯖꯤ ꯇꯤ ꯁꯣꯁꯦꯜ ꯁꯥꯏꯟꯁ ꯍꯥꯏꯕ ꯃꯇꯝꯗ ꯑꯩꯈꯣꯏꯅ ꯀꯩꯅꯣ ꯑꯝ ꯂꯧꯔꯛꯀꯗꯕꯅꯤ ꯏꯀꯅꯣꯃꯤꯛꯁ ꯂꯧꯔꯛꯀꯗꯕꯅꯤ ꯑꯗꯒꯤ ꯆꯍꯤ ꯑꯗꯃꯨꯛ ꯁꯞꯖꯦꯛ ꯀꯝꯕꯤꯅꯦꯁꯟ ꯑꯅꯤꯗꯣ ꯑꯅꯤꯗꯣ ꯁꯤ ꯑꯣꯏꯒꯗꯕꯅꯤ ꯁꯤ ꯑꯣꯏꯒꯗꯕꯅꯤꯅ ꯈꯔ ꯑꯃꯨꯛ ꯌꯥꯎꯒꯅꯤꯕ ꯑꯗꯨꯃꯥꯏꯅ ꯌꯥꯎ ꯑꯗꯨꯃꯥꯏꯅ ꯈꯔ ꯈꯔ ꯑꯗꯨꯃꯥꯏꯅ ꯑꯗꯨꯃꯥꯢ ꯌꯥꯎ ꯑꯗꯨꯃꯥꯢꯅ ꯈꯔ ꯈꯔ ꯑꯗꯨꯃꯥꯢꯅ ꯅꯤꯌꯣꯝꯁꯦ ꯆꯠꯂꯦꯕ ꯑꯗꯨꯒ ꯑꯩꯈꯣꯏ ꯃꯅꯤꯄꯨꯔꯒꯤ ꯊꯕꯛ ꯈꯨꯀꯧꯁꯤꯗꯅ ꯀꯃꯥꯏꯅ ꯇꯧꯕꯅꯣ ꯈꯪꯗꯦ ꯃꯗꯨꯗꯅ ꯌꯥꯎ ꯇꯦ ꯑꯗꯥ ꯌꯥꯎꯗꯦ ꯍꯥꯏꯁꯦ ꯑꯥ ꯑꯩꯅ ꯊꯦꯡꯅꯕꯐꯥꯎꯕꯗ ꯑꯩꯅ ꯈꯔ ꯒ꯭ꯌꯥꯟ ꯇꯥꯔꯛꯄ ꯃꯥꯁꯇꯔ ꯒ꯭ꯔꯦꯖꯨꯑꯦꯁꯟ ꯀꯥꯔꯛꯄꯗꯩꯗꯤ ꯁꯨꯃꯥꯏꯅ ꯊꯕꯛꯁꯦ ꯑꯝꯇꯁꯨ ꯀꯧꯁꯨ ꯀꯧꯗ꯭ꯔꯤ ꯑꯗꯨꯒ ꯍꯥꯟꯅꯒꯤ ꯇꯨ ꯊꯥꯎꯖꯟ ꯇ꯭ꯋꯦꯟꯇꯤꯒꯤ ꯆꯦꯅꯦꯕ ꯅꯍꯥꯟꯒꯤ ꯆꯦꯟ ꯊꯥꯔꯛꯄꯗꯣ ꯑꯗꯨ ꯇꯨ ꯊꯥꯎꯖꯟ ꯇ꯭ꯋꯦꯟ ꯇꯤꯒꯤꯅꯦ ꯑꯗꯣ ꯑꯗꯨꯗꯗꯤ ꯀꯩꯝ ꯀꯩꯝ ꯌꯥꯎꯗꯦ ꯖ꯭ꯁ ꯒ꯭ꯔꯦꯖꯨꯑꯦ ꯁꯟ ꯇꯧꯒꯗꯕꯅꯤ ꯑꯗꯨꯒ ꯒ꯭ꯔꯦꯖꯨꯋꯦꯁꯟ ꯂꯣꯏꯒꯗꯕꯅꯤ ꯄꯦꯠ ꯂꯣꯏꯒꯗꯕꯅꯤ ꯑꯗꯨꯃꯥꯏꯅꯗꯪ ꯍꯥꯏꯔꯒ
ꯑꯥ ꯑꯗꯨꯒꯤ ꯄꯣꯠꯇꯨꯗ ꯑꯗꯨꯅꯦꯕ ꯃꯣꯏ ꯇꯥꯥꯆꯦꯇꯟ ꯅ ꯊꯥꯔꯛꯏꯁꯦ
ꯊꯔꯛꯢꯁꯦ ꯑꯗꯨꯃꯥꯏꯅꯅꯤ ꯑꯗꯣ ꯍꯧꯖꯤꯛ ꯑꯅꯧꯕꯗ ꯑꯗꯨꯃꯥꯏꯅ ꯑꯣꯏꯔꯛꯀꯗꯣꯔꯤꯕ꯭ꯔꯥ ꯑꯣꯏꯔꯛꯑꯣꯏꯗꯣꯔꯤꯕ꯭ꯔꯗꯤ ꯈꯪꯗꯦ ꯍꯧꯖꯤꯛ ꯍꯧꯖꯤꯛꯀꯤ ꯁꯦꯟꯇ꯭ꯔꯦꯜꯒꯤ ꯊꯕꯛ ꯀꯧꯕ ꯃꯌꯥꯝꯗꯗꯤ ꯑꯗꯨꯃꯥꯏꯅ ꯑꯃꯕꯧ ꯑꯣꯏꯗꯦ ꯑꯗꯣ ꯃꯅꯤꯄꯨꯔ ꯒꯃꯦꯟꯒꯤꯅ ꯀꯃꯥꯏꯅ ꯇꯧꯔꯛꯀꯗꯣꯏꯅꯣ ꯍꯧꯖꯤꯛꯃꯒꯤꯗꯤ ꯑꯩ ꯈꯪꯗ꯭ꯔꯦ
ꯃꯅꯤꯄꯨꯔ ꯒꯣꯚꯔꯃꯦꯟꯒꯤꯗꯤ ꯍꯧꯖꯤꯛ ꯇꯤꯖꯤ ꯖꯤꯇꯤꯒꯤ ꯑꯥ ꯑꯣꯖꯥꯒꯁꯦ ꯑꯥ ꯑꯗꯨꯃꯥꯏꯅ ꯀꯧ ꯅꯣꯢ ꯁꯦꯟꯇ꯭ꯔꯦꯜꯒꯤ ꯑꯗꯨꯃꯥꯏꯅ ꯀꯧꯕ ꯈꯣꯠꯄ ꯑꯝꯇ ꯂꯩꯇ꯭ꯔꯤꯕ꯭ꯔꯥ ꯁꯤꯅꯤ ꯑꯣꯖꯥꯗꯒ ꯇꯤ ꯖꯤꯇꯤꯒꯅ ꯍꯥꯏꯔꯒ
ꯑ ꯑꯅꯧꯕꯗ ꯑꯅꯧꯕꯗ ꯂꯩꯇꯕ ꯑꯔꯤꯕꯗꯗꯤ ꯂꯩꯖꯔꯦꯗꯅꯀꯣ ꯑꯗꯨꯒ ꯑꯅꯧꯕ ꯗꯗꯤ ꯂꯩꯇꯕ ꯃꯥꯜꯂꯦ ꯑꯔꯤꯕꯗ ꯍꯥꯏꯁꯦ ꯍꯧꯖꯤꯛꯀꯤ ꯒ꯭ꯔꯦꯖꯨꯋꯦꯠ ꯇꯤꯆꯔ ꯍꯥꯏꯗꯣ ꯑꯗꯨꯗꯣ ꯑꯗꯨꯝ ꯑꯣꯏꯗꯣꯏꯅꯦꯕ
ꯑꯗꯨꯗꯨꯅ ꯁꯤꯛꯁ ꯇꯨ ꯑꯗꯨꯝ ꯑ ꯅꯥꯏꯟ ꯇꯦꯟ ꯕꯨꯛꯀꯤ ꯇꯥꯛꯄ ꯌꯥꯕꯁꯦ ꯒ꯭ꯔꯦꯖꯨꯌꯦꯠ ꯇꯤꯆꯔ ꯍꯥꯏꯇꯥꯔꯗꯤꯀꯣ ꯇꯗꯤ ꯑꯜꯕꯟ ꯇꯦꯋꯦꯐ ꯌꯥꯎꯒꯗ꯭ꯔꯥ
ꯌꯥꯎꯔꯣꯏ ꯇꯤ ꯖꯤ ꯇꯤꯗ ꯏꯂꯚꯦꯟ ꯇꯨꯌꯦꯜꯐ ꯌꯥꯎꯔꯣꯏ
ꯑꯗꯨꯒ ꯄꯤ ꯑꯃꯅ ꯀꯔꯤ ꯍꯥꯏꯕꯥ ꯄꯣꯁ ꯭ꯒ꯭ꯔꯦꯖꯨꯋꯦꯠ ꯇꯤꯁꯔ ꯍꯥꯏꯕ ꯅꯇ꯭ꯔꯥ ꯑꯃꯅ ꯑ ꯄꯣꯁ ꯒ꯭ꯔꯦꯖꯨꯌꯦꯠ ꯇꯤ ꯁꯔꯒꯤꯅ ꯄꯤ ꯖꯤ ꯄꯤ ꯍꯥꯏꯔꯛ ꯇꯥꯔꯒꯅ ꯑ ꯑꯦꯜꯕꯦꯟ ꯇꯨꯌꯦꯕ ꯌꯥꯎꯀꯗꯣꯏꯅꯦꯕ
ꯑꯦꯂꯚꯦꯟ ꯇꯨꯌꯦꯞꯇꯪ ꯑꯣꯏꯔꯅꯤ ꯑꯗꯨꯅ
ꯑꯣ ꯑꯗꯨꯅ ꯑꯦꯂꯕꯦꯟ ꯇꯨꯌꯦꯕꯇꯪ ꯑꯣꯏꯒꯗꯕ ꯑꯗꯨꯒ ꯑ ꯇꯤ ꯖꯤ ꯇꯤ ꯍꯥꯏꯔꯒꯅ ꯁꯤꯛꯁꯇꯒꯤꯅ ꯇꯦꯟꯕꯨꯛ ꯑꯣꯏꯒꯗꯣꯏꯅꯦꯕ ꯑꯗꯨꯗꯤ ꯄꯤꯁꯤ ꯑꯗꯨꯅ ꯇꯥꯥꯆꯦꯇꯟꯅ ꯑ
ꯈꯦꯠꯅꯕꯁꯦ ꯇꯤꯖꯤ ꯇꯤ ꯍꯥꯏ ꯇꯥꯔꯒꯗꯤ ꯅꯪ ꯃꯥꯁꯇꯔ ꯇꯧꯗ꯭ꯔꯁꯨ ꯌꯥꯏ ꯍꯥꯏꯔꯛꯀꯅꯤ ꯒ꯭ꯔꯦꯖꯨꯑꯦꯁꯟꯗꯪ ꯇꯧꯔꯕ ꯒ꯭ꯔꯦꯖꯨꯋ ꯂꯣꯏꯔꯒ ꯕꯤ ꯑꯦꯗ ꯇꯧꯕ ꯍꯥꯏꯔ ꯀꯅꯦꯕ ꯑꯗꯨꯒ ꯃꯅꯤꯄꯨꯔꯒꯤ ꯇꯦꯠꯅꯤ ꯈꯪꯗꯦ ꯇꯦꯠ ꯑꯃꯗꯤꯗ ꯗꯔꯀꯥꯔ ꯇꯥꯕꯅꯦꯕ
ꯇꯦꯠ ꯁꯦ
ꯈꯪꯗꯦ ꯍꯣꯏ ꯇꯦꯠ ꯑꯃ ꯃꯊꯧ ꯇꯥꯕꯅꯦ ꯃꯅꯤꯄꯨꯔ ꯇꯦꯠꯅꯤ ꯈꯪꯗꯦ ꯁꯤ ꯇꯦꯠꯅꯤ ꯈꯪꯗꯦ ꯑꯃ ꯐꯥꯎꯕ ꯑꯃ ꯑ ꯇꯤ ꯖꯤ ꯇꯤ ꯖꯤꯒꯤ ꯑꯣꯏꯅꯀꯣ ꯑꯗꯨꯒ ꯄꯤ ꯖꯤ ꯇꯤꯒꯤ ꯑꯣꯏꯅꯗꯤ ꯑꯃꯨꯛ ꯀ꯭ꯂꯥꯁ ꯏꯂꯚꯦꯟ ꯇꯨꯌꯦꯞ ꯇꯥꯛꯄꯒꯤ ꯑꯣꯏꯅꯗꯤ ꯃꯁꯇꯔ ꯗꯔꯀꯥꯔ ꯇꯥꯔꯛꯀꯅꯦꯕ ꯃꯥꯁꯇꯔꯒ ꯕꯤ ꯑꯦꯗ ꯀꯗꯪ ꯍꯥꯏꯔꯛꯀꯅꯤ
ꯑ ꯇꯥꯕ꯭ꯔꯥ ꯑꯩ ꯑꯃꯨꯛꯇꯪ ꯊꯝꯒꯦ ꯑꯗꯨ ꯑꯃꯨꯛ ꯇꯧꯔꯛꯀꯦ ꯑ ꯁꯣꯝꯗ ꯀꯩꯅꯣ ꯑꯥ ꯑꯥ ꯊꯝꯃꯣ ꯊꯝꯃꯣ ꯎꯝ